ꯍꯜꯂꯣ
ꯀꯃꯥꯏ ꯀꯃꯥꯏ ꯇꯧꯔꯤꯒꯦ ꯎꯗꯕꯁꯨ ꯀꯨꯏꯔꯦ
ꯑꯗꯨꯝ ꯅꯨꯡꯉꯥꯏ ꯍꯥꯏꯕ ꯇꯥꯔꯦꯀꯣ
ꯎꯝ ꯍꯧꯖꯤꯛꯀꯥꯟꯗꯤ ꯁꯥꯗ꯭ꯔꯣ ꯑꯗꯨꯗꯤ ꯑꯗꯨꯝ ꯅꯨꯡꯉꯥꯏꯔꯑꯦ
ꯑꯦ ꯌꯥꯝ ꯁꯕꯗꯤ ꯆꯇꯦꯂ ꯑꯗꯨ ꯑꯗꯨ
ꯑꯣ ꯑꯣ ꯂꯤꯁꯤꯡꯗꯤ ꯑꯗꯨꯝ ꯃꯔꯥꯡ ꯀꯥꯏꯕ꯭ꯔꯣ ꯀꯃꯥꯏꯅ ꯇꯧꯒꯦ
ꯁꯤꯁꯤꯡꯒ ꯑꯩꯈꯣꯏ ꯈꯨꯟ ꯃꯅꯥ ꯑꯩꯈꯣꯏꯒꯤꯗꯣ ꯑꯗꯨꯝ ꯂꯧꯔꯤ ꯍꯥꯏꯕ ꯇꯥꯔꯦ
ꯑꯣ ꯑꯣ ꯐꯩ ꯐꯩꯌꯦ ꯑꯩ ꯈꯪꯉꯦ ꯅꯪ ꯍꯥꯏꯗꯧ
ꯄꯥꯏꯂ ꯏꯗ꯭ꯔꯅ
ꯑ ꯑ ꯈ꯭ꯔꯥ ꯈ꯭ꯔꯥ ꯆꯦꯛꯁꯤꯟ ꯂꯣ ꯐꯩꯌꯦ
ꯎꯝ ꯑꯇꯣꯄ ꯂꯝꯗ ꯅꯨꯡꯁꯤꯅꯗ꯭ꯔꯁꯨ ꯑꯁꯤꯗꯗꯤ ꯅꯨꯡꯁꯤꯅꯑꯦꯅ
ꯍꯣꯏꯅꯦ ꯍꯣꯏꯅꯦ ꯈꯟꯅꯕ ꯌꯥꯏ ꯑꯗ ꯑꯩꯈꯣꯏ ꯄꯨꯟꯅ ꯅꯨꯡꯁꯤꯅ ꯍꯤꯡꯒꯗꯕꯅꯤ
ꯎꯅꯅꯨꯡꯁꯤꯅꯅ ꯂꯩ ꯏꯕ ꯇꯥꯔꯦ
ꯎꯝ ꯃꯇꯥꯡ ꯆꯥꯔꯗꯤ ꯅꯣꯡꯃ ꯄꯨꯜꯂꯞ ꯆꯞ ꯆꯥꯃꯤꯟꯅꯕ ꯌꯥꯕ ꯖꯥꯠꯅꯤ
ꯑ ꯑ ꯇꯃꯤꯤꯟꯁꯦꯅ ꯍꯦ ꯁꯦꯀ ꯀꯩꯀꯥ ꯇꯧꯃꯤꯟꯅꯁꯦꯅ ꯈꯜꯂꯤꯕ ꯑꯩꯁꯨ ꯄ꯭ꯔꯣꯒ꯭ꯔꯥꯝ ꯑꯃ ꯁꯤꯟꯁꯤꯔꯅ
ꯐꯖꯅ ꯇꯧꯕꯤꯔꯦꯒꯀꯣ ꯅꯁꯨ ꯁꯨꯃꯥꯏꯅ ꯈꯠꯅ ꯆꯩꯠꯅꯕ ꯌꯥꯗꯦ ꯑꯩ ꯍꯥꯏꯅ ꯐꯖꯅ ꯉꯥꯡꯕꯤꯔꯁꯤ ꯃꯣꯏꯁꯨ ꯑꯐꯕꯔꯣꯝꯗ ꯆꯠꯀꯅꯦꯕ
ꯎꯝ ꯑꯗꯨꯅꯦ ꯑꯗꯨꯃꯥꯏꯅ ꯈꯔ ꯇꯧꯗ꯭ꯔꯗꯤ ꯌꯥꯗꯦꯅꯦ ꯪꯗꯤꯦ ꯑꯣꯏꯒꯦꯔꯥ ꯑꯣꯏ ꯑꯣꯏꯒꯦꯔꯥ
ꯑꯣꯏꯒꯅꯤ ꯑꯣꯏꯒꯅꯤ ꯑꯐꯕ ꯊꯕꯛꯇꯤ ꯊꯨꯅ ꯄꯥꯡꯊꯣꯛꯄꯅ ꯐꯩꯀꯣ
ꯑꯥ ꯑꯗꯨꯕꯨꯗꯤ ꯑꯣꯏꯌꯦꯦ ꯍꯣꯏ ꯅꯪ ꯀꯩ ꯌꯦꯟꯁꯥꯡ ꯊꯣꯡꯉꯒꯦ
ꯑꯦꯁꯦ ꯎꯝ ꯍꯋꯥꯏ ꯑꯁꯥꯡꯕꯗꯨꯒ ꯑꯗꯨꯒ ꯊꯥꯎ ꯉꯧꯔꯒꯀꯣ ꯅꯞ ꯅꯞ ꯂꯥꯎꯅ ꯊꯣꯡꯉꯦ
ꯑꯁ ꯐꯥꯎꯔꯣ ꯏꯗ
ꯍꯥꯎꯅꯤꯍꯦ ꯃꯤ ꯍꯋꯥꯏ ꯆꯪ ꯊꯋꯥꯏ ꯇꯥꯅ ꯊꯣꯡꯉꯀꯥꯟꯁꯤꯗ ꯑꯩꯁ ꯌꯥꯝ ꯍꯥꯎꯗꯣꯏꯖꯥꯠꯅꯤꯍꯦ
ꯍꯥꯎꯒꯗꯧꯕ ꯃꯥꯟꯗꯕ ꯍꯥꯏꯕꯗꯤ ꯍꯋꯥꯏꯕꯨꯗꯤ ꯀꯥꯡꯁꯣꯏ ꯀꯩꯀꯥꯗꯣ ꯍꯥꯎꯋꯤꯗꯅ
ꯍꯋꯥꯏ ꯅꯠꯇꯦꯌꯦ ꯍꯋꯥꯏ ꯑꯁꯥꯡꯕꯤꯅꯦ ꯀꯥꯡꯉꯧꯁꯨ ꯆꯥꯕ ꯌꯥꯕꯤꯗꯣ
ꯈꯪꯖꯌꯦ ꯈꯪꯖꯌꯦ
ꯎ ꯅꯪꯗꯤ ꯀꯩ ꯏꯟꯁꯥꯡ ꯊꯣꯡꯉꯒ ꯂꯥꯛꯄ꯭ꯔꯣ ꯃꯊꯛꯇ
ꯏ ꯀꯣꯀꯥ ꯃꯀꯣꯉꯥ ꯑꯁ ꯃꯅꯨꯡꯅꯨꯡꯁꯥꯒ ꯌꯦꯟꯒꯤ ꯃꯅꯨꯡꯅꯨꯡꯁꯥ ꯍꯥꯏꯕ ꯇꯥꯔꯦꯀꯣ ꯑꯗꯨꯒ ꯊꯣꯡ ꯂꯥꯛꯌꯦ
ꯉꯔꯥꯡꯒꯤ ꯑꯗꯨꯃꯥꯏꯅ ꯀꯩꯅꯣ ꯎꯝ ꯑꯉꯥꯡꯕ ꯍꯥꯎꯇꯕꯤꯗ ꯑꯗꯨꯝ ꯊꯣꯡ
ꯑꯉꯥꯡꯕ ꯉꯁꯤꯗꯤꯥꯡ ꯑꯉꯥꯡꯕ ꯑꯣꯏꯍꯟꯅꯤꯡꯉꯥꯏꯒꯤ ꯐꯖꯅ ꯃꯔꯣꯛꯇꯣ ꯁꯨꯔꯒ ꯍꯥꯤꯕꯅꯦ ꯉꯔꯥꯡꯒꯤꯗꯤ ꯃꯆꯨ ꯈꯔ ꯐꯖꯗꯕ ꯑꯗꯨꯒꯤ ꯍꯥꯎꯔꯁꯨ ꯂꯩꯗꯅ ꯏꯁꯥꯗ ꯍꯥꯎꯗꯕꯒꯨꯝ ꯇꯧꯕꯅꯣ ꯃꯆꯨꯗꯣ ꯐꯖꯗ꯭ꯔꯥꯎꯅꯤꯅ
ꯏꯁ ꯅꯪ ꯆꯥꯕ ꯀꯥꯟꯗ ꯌꯥꯝ ꯈꯟꯗꯧ ꯃꯥꯜꯂꯦ ꯃꯁꯛ ꯐꯖꯗ꯭ꯔꯗꯤ ꯍꯥꯎꯗꯦꯒ ꯍꯥꯏꯕ ꯃꯤꯗꯣ ꯑꯗꯨꯃꯥꯏꯅ ꯑꯣꯏꯔꯝꯗꯧ ꯃꯥꯜꯂꯦ
ꯆꯥ ꯍꯥꯎꯕꯗꯨ ꯍꯥꯎ ꯃꯥ ꯂꯩꯗꯨꯅ ꯍꯥꯎꯗ꯭ꯔꯦꯁꯨ
ꯏꯑ ꯂꯣꯏꯔꯦ ꯑꯗꯨꯃꯥꯏꯅ ꯇꯧꯔꯗꯤ ꯏꯁ
ꯑꯗꯨꯃꯥꯏꯅ ꯇꯧꯗ꯭ꯔꯗꯤ ꯌꯥꯗ꯭ꯔꯦꯅꯦꯍꯦ ꯎꯄꯥꯜ ꯂꯩꯇꯦꯅꯦ
ꯆꯥꯛ ꯆꯥꯕꯒ ꯇꯣꯉꯥꯟ ꯇꯣꯉꯥꯟ ꯆꯥꯕ꯭ꯔꯣ ꯅꯠꯇ꯭ꯔꯒ ꯏꯃꯨꯡ ꯄꯨꯂꯞ ꯂꯣꯏꯅ ꯆꯥꯃꯤꯟꯅꯕ ꯕ꯭ꯔꯣ ꯀꯃꯥꯏꯅ ꯇꯧꯒꯦ
ꯑꯩꯈꯣꯏꯗꯤ ꯄꯨꯂꯞ ꯄꯨꯂꯞ ꯆꯥꯏꯌꯦ
ꯎꯝ ꯐꯩꯅꯦ ꯑꯗꯨꯗꯤ
ꯍꯥꯏꯕꯗꯤꯀꯣ ꯏꯃꯥꯈꯣꯏꯅ ꯌꯥꯗꯦꯕ ꯇꯣꯉꯥꯟ ꯇꯣꯉꯥꯟ ꯆꯥꯕꯗꯣ
ꯑꯣ ꯑꯣ
ꯎ ꯑꯗꯨꯒꯤ ꯄꯨꯟ ꯄꯨꯟꯅ ꯆꯥꯕꯗꯣꯅ ꯐꯩꯌꯦ ꯍꯥꯏꯌꯦ
ꯎꯝ ꯐꯩꯌꯦ ꯑꯗꯨꯅ
ꯅꯣꯏꯗꯤ ꯄꯨꯡ ꯀꯌꯥꯒ ꯆꯥꯡ ꯆꯥꯟꯅꯒꯦ
ꯑꯩꯈꯣꯏꯗꯤ ꯍꯧꯖꯤꯛ ꯊꯣꯡꯄ ꯂꯣꯏꯔꯒ ꯄꯨꯡ ꯇꯔꯦꯠ ꯑꯗꯨꯋꯥꯏꯗ ꯆꯥꯔꯅꯤ ꯅꯣꯏꯗꯤꯦ
ꯑꯩꯈꯣꯏꯁꯨ ꯉꯥꯏꯍꯥꯛ ꯂꯩꯒꯤ ꯆꯥꯔꯅꯤꯗ ꯄꯨꯡ ꯇꯔꯦꯠ ꯑꯗꯨꯋꯥꯏ ꯇꯥꯒꯗꯧꯕ ꯃꯥꯜꯂꯦ ꯍꯥꯏꯕꯗꯤ ꯑꯩꯗꯣ ꯆꯥꯛ ꯊꯣꯡꯉꯕꯅꯤꯅ ꯏꯔꯨꯕ ꯈꯣꯠꯄ ꯇꯧꯔꯅꯤ ꯃꯇꯝ ꯇꯥꯈ꯭ꯔꯅꯤꯅ
ꯎꯝ ꯂꯥꯛꯔꯀꯔꯥꯅꯤ
ꯑꯗꯨꯒ ꯑꯩꯈꯣꯏ ꯌꯨꯝ ꯃꯅꯥꯛꯒꯤ ꯅꯨꯄꯥꯗꯣ ꯈꯪꯕ꯭ꯔꯣ
ꯈꯪꯉꯦ ꯈꯪꯉꯦ
ꯆꯪꯉꯨꯗ ꯈꯪꯕ꯭ꯔꯣ
ꯑꯍꯣꯏ ꯈꯪꯉꯦꯅꯦ ꯑ ꯌꯥꯕꯅꯦ
ꯃꯥꯗꯣ ꯌꯥꯝ ꯅꯣꯛꯅꯤꯡꯕ ꯀꯣ ꯇꯧꯔꯒ ꯌꯦꯀꯣ ꯌꯦꯟ ꯈꯣꯡ ꯇꯧꯅꯔꯀꯥꯟꯗꯣ ꯌꯦꯟꯗꯣ ꯈꯣꯡꯉꯛꯄ
ꯑꯣ
ꯌꯦꯟꯗꯣ ꯈꯣꯡꯅꯔꯛ ꯈꯣꯡꯉꯛꯄꯅꯤꯅ ꯑꯩꯗꯣ ꯉꯥꯏꯍꯥꯛꯇꯪꯅꯦ ꯄꯔꯖꯗꯤ ꯇꯥꯔꯦꯕ ꯀꯁꯂꯗꯤ ꯌꯥꯔꯅ ꯏꯗꯔ
ꯑ
ꯑꯩꯅ ꯆꯦꯜꯂꯨ ꯆꯦꯜꯂꯨ ꯍꯥꯏꯕꯒꯤ ꯃꯥꯁꯨ ꯃꯄ ꯝꯃꯗ ꯆꯠꯂꯒ ꯇꯧꯕ ꯃꯥꯜꯂꯦ ꯃꯣꯏ ꯃꯣꯏ ꯌꯨꯝꯗꯗꯤꯀꯣ ꯁꯥꯟꯅꯕ ꯌꯥꯗꯦ ꯌꯥꯗꯌꯦ ꯐꯣꯟ ꯇꯧꯕꯕꯨꯗꯤꯡ ꯑꯩꯈꯣꯏ ꯌꯨꯝꯗ ꯆꯦꯜꯂꯛꯑꯦ ꯃꯣꯏꯗꯣ ꯑꯉꯥꯡꯁꯨ ꯂꯩꯌꯦ ꯑꯗꯨ ꯃꯄꯥ ꯃꯌꯥꯝꯕ ꯍꯈꯣꯏ ꯂꯩꯑ ꯍꯌꯦꯑꯦ ꯑꯗꯨꯒꯤ ꯅꯨꯡꯗꯥꯡꯗꯒ ꯇꯧꯔꯛꯑꯗꯤ ꯉ ꯉꯥꯎꯔꯕꯣ ꯅꯪ ꯃꯪ ꯃꯪꯉꯒ ꯀꯣꯜ ꯇꯧꯔꯛ ꯀꯣꯜ ꯇꯧꯔꯤꯔꯣꯅ ꯂꯛꯅꯒꯤꯅꯤ ꯍꯥꯏꯌꯦ ꯑꯗꯨꯗꯤ ꯑꯩꯈꯣꯏ ꯌꯨꯝꯗ ꯍꯦꯛ ꯍꯦꯛ ꯇꯧꯕ ꯑꯃ ꯉꯁꯤꯗꯤ ꯀꯨꯟꯊ꯭ꯔꯥꯃꯨꯛ ꯇꯧꯅꯤ ꯍꯥꯏ
ꯑꯣ ꯃꯄꯥꯟꯗ ꯀꯩꯅꯣꯃ ꯇꯧ ꯃꯥꯜ ꯆꯠꯂꯦꯀꯣ ꯉꯔꯥꯡꯒꯤ ꯍꯨꯏ ꯎ ꯃꯇꯥꯛ ꯄꯣꯛꯀꯅꯤ ꯍꯥꯏꯕꯗꯣ
ꯑ ꯑꯩꯈꯣꯏ ꯌꯨꯝꯗ ꯍꯧꯖꯤꯛ ꯀꯩꯅꯣ ꯇꯧꯕꯒꯤ ꯃꯤ ꯂꯥꯛꯄꯒꯤ ꯈꯣꯡꯉꯦꯕ ꯃꯣꯏꯁꯨ
ꯑꯣ ꯑꯣ ꯈꯣꯡꯒꯗꯕꯅꯤ ꯅꯠꯇ꯭ꯔꯣ ꯃꯤ ꯂꯥꯛꯑꯦ ꯈꯪꯅꯕ ꯃꯣꯏꯁꯨ ꯊꯝꯃꯤꯅꯦ ꯗꯔꯀꯥꯔ ꯌꯥꯝ ꯑꯣꯏꯈ꯭ꯔꯖꯥꯠꯅꯤ ꯅꯠꯇ꯭ꯔꯣ
ꯑꯣꯀꯤꯐꯝ ꯆꯗ꯭ꯔꯕ ꯃꯤ ꯑꯣꯏꯅ ꯅꯥꯏꯟꯇꯤ ꯅꯥꯏꯟ ꯑꯣꯏꯔꯕ ꯑꯗꯨꯒꯤ
ꯐꯔꯦ ꯈꯔ ꯆꯦꯛꯁꯤꯟꯅ ꯌꯦꯡꯉꯣ ꯃꯤꯅ ꯍꯨꯔꯜꯂꯗꯤ ꯅꯣꯏ ꯃꯤ ꯂꯥꯛꯑꯦ ꯂꯥꯛ ꯍꯥꯏꯗꯣ ꯍꯥꯏꯕꯗꯣ ꯈꯦ
ꯂꯥꯛꯄꯣ ꯃꯤ ꯅꯥꯏꯟꯇꯤ ꯅꯏꯟ ꯑꯣꯏ ꯈꯔ ꯂꯝꯕꯤꯗꯣ ꯆꯥꯎꯕ ꯃꯥꯜꯂꯦ ꯂꯝꯕꯤ ꯆꯥꯎꯕ ꯃꯤꯗꯣ ꯈꯪꯉꯤꯗꯅ ꯂꯝꯕꯤ ꯄꯤꯛ ꯑꯗꯨꯗꯤ ꯆꯠꯄ ꯍꯩꯇꯕꯗꯣ
ꯍꯗꯤ
ꯑꯗꯨ ꯀꯥꯡꯉ ꯑꯣꯏꯕ ꯑꯗꯨꯒꯤ ꯍꯨꯏꯁꯤꯡꯁꯨ ꯑꯗꯨ ꯍꯒꯣꯏꯗꯤ ꯈꯔ ꯈꯣꯡꯕꯗꯣ ꯍꯦꯟꯖꯤꯟꯅ ꯈꯣꯡꯉꯤꯗꯅ
ꯍꯣꯏꯅꯦ ꯍꯣꯏꯅꯦ
ꯍꯪꯆꯤꯠ ꯂꯥꯡꯉꯣ ꯅꯨꯡꯁꯤꯠ ꯅꯨꯡꯁꯤꯠꯇꯣ ꯌꯥꯝ ꯅꯨꯡꯉꯥꯏꯑꯦ ꯍꯥꯏꯕ ꯌꯥꯝꯅ ꯌꯥꯝꯅ ꯀꯩꯅꯣ ꯇꯧ ꯀꯃꯥꯏꯅ ꯍꯥꯏꯗꯣꯏꯔ ꯑꯩ ꯍꯥꯏꯕ ꯊꯣꯛꯇ꯭ꯔꯦ ꯏꯆꯤꯟꯗ
ꯀꯔꯤꯅꯣ ꯍꯪꯆꯤꯠ ꯂꯥꯡꯕꯗꯣ ꯍꯪꯆꯤꯠ ꯂꯥꯡꯕꯣ
ꯑ ꯍꯟꯆꯤꯠ ꯂꯥꯡꯕꯗ ꯏꯪ ꯏꯪ ꯂꯥꯎꯔꯒ ꯌꯥꯝ ꯅꯨꯡꯉꯥꯏ ꯍꯥꯏꯕ
ꯑꯣ ꯅꯨꯡꯁꯤꯠꯒ ꯇꯞꯅ ꯇꯞꯅ ꯐꯨꯔꯛꯄꯗꯨꯔ ꯅꯪ ꯍꯥꯏꯅꯤꯡꯉꯁꯤꯔꯣ
ꯍꯣꯏ ꯑꯗꯨꯅꯦ ꯑꯩꯅ ꯍꯥꯏꯅꯤꯡꯉꯤꯁꯦ ꯑꯗꯨꯒꯨꯝꯕꯗꯣ ꯌꯥꯝ ꯅꯨꯡꯉꯥꯏ ꯍꯥꯏꯕ
ꯑꯣ ꯑꯣ ꯀꯥꯡꯗꯤ ꯇꯤꯛꯂꯛꯀꯅꯤꯀꯣ ꯐꯖꯅ ꯈꯔ ꯆꯦꯛꯁꯤꯜꯂꯣꯍꯦ
ꯑꯁ ꯀꯥꯡꯗꯤ ꯌꯥꯝ ꯃꯔꯥꯡ ꯀꯥꯏꯌꯦ ꯁꯤꯗ ꯅꯣꯏꯗꯗꯤ
ꯌꯥꯝ ꯂꯩꯌꯦ ꯀꯩꯅꯣꯝꯃ ꯊꯥꯔꯤꯅꯦ
ꯑꯁ ꯊꯥꯟꯒꯗꯕꯅꯤ ꯑꯩꯈꯣꯏꯗꯤ ꯊꯥꯟꯁꯨ ꯊꯥꯟꯗꯦ ꯀꯥꯡ ꯄꯤꯛꯍꯟꯕ
ꯀꯥꯡ ꯆꯤꯍꯟꯕ ꯌꯥꯗꯦ ꯅꯥꯔꯛꯀꯅꯤ
ꯑ ꯀꯥꯡꯁꯤꯦ ꯍꯟꯕ ꯑꯗꯨꯒꯤ ꯎ ꯄꯥꯏ ꯂꯩꯇꯦ ꯎꯄꯥꯏ ꯂꯩꯇ꯭ꯔꯕꯅꯤꯅ ꯑꯗꯨꯝ ꯆꯤꯛꯍꯜꯂꯦ ꯍꯥꯏꯕ ꯇꯥꯔꯦ
ꯈꯥꯡꯕꯨ ꯌꯥꯝ ꯀꯜꯂꯦꯀꯣ ꯅꯥꯔꯗꯤ ꯐꯔꯛ ꯇꯥꯒꯅꯤ
ꯑꯩꯗꯤ ꯏꯁꯥ ꯐꯩꯌꯦꯗꯅ
ꯑꯦ ꯑ ꯍꯣꯏ ꯌꯥꯝ
ꯏꯁꯥ ꯐꯝꯅꯤꯅ ꯐꯝꯍꯜꯂꯁꯨ ꯐꯠꯇꯕ ꯍꯧꯖꯤꯛꯀꯥꯟꯗꯤꯀꯣ ꯆꯤꯟꯖꯥꯛꯇ ꯂꯩꯅꯥ ꯂꯥꯏꯅꯥ ꯃꯈꯟ ꯃꯈꯟ ꯊꯣꯛꯑꯦꯗꯅ ꯑꯗꯨꯒꯤ ꯑꯩꯅ ꯆꯤꯛꯁꯅꯨ ꯆꯤꯛꯁꯅꯨꯒ ꯊꯝꯕ
ꯃꯅꯥ ꯃꯁꯤꯡ ꯌꯥꯝ ꯆꯥꯎꯋ ꯐꯕꯅꯦ
ꯑ ꯃꯅꯥ ꯃꯁꯤꯡꯁꯦ ꯑꯩꯒꯤ ꯈꯅꯥꯎꯗ ꯆ ꯄꯨꯈꯛꯇꯗꯤ ꯆꯪꯗꯅꯤ
ꯅꯪ ꯃꯅꯥ ꯃꯁꯤꯡ ꯎꯕ ꯀꯥꯟꯗ ꯅꯪ
ꯑꯩꯒꯤ ꯑꯩꯒꯤ ꯈꯅꯥꯎꯗꯣ ꯑꯩꯒꯤ ꯈꯅꯥꯎꯗꯣ ꯃꯔꯦꯡ ꯆꯠꯄ
ꯑꯣꯣꯂꯨ ꯌꯣꯜꯂꯨ ꯌꯥꯗ꯭ꯔꯤꯔꯕ
ꯍꯣꯏ ꯑꯗꯨꯒꯤ ꯃꯥꯜꯂꯦꯕ ꯑꯩ ꯆꯥꯗꯤ ꯆꯥꯅꯤꯡꯉꯦꯕ ꯑꯩ ꯈꯅꯥꯅ ꯌꯥꯗꯕ ꯍꯥꯏꯕ ꯇꯥꯔꯦꯀꯣ
ꯑꯗꯨꯒꯨꯝꯕ ꯃꯤꯗꯣ ꯀꯩ ꯀꯧꯒꯦ ꯈꯪꯕ꯭ꯔꯥ ꯇꯤꯜꯍꯥꯎ ꯊꯤꯕ ꯀꯧ ꯍꯑꯦ
ꯆꯤꯜꯍꯥꯎ ꯊꯤꯕꯩꯅꯤ ꯅꯗꯤꯦ ꯑꯩꯗꯤ ꯆꯤꯟꯗꯗꯤ ꯌꯥꯌꯦ ꯋꯥ ꯀꯅꯥꯅ ꯀꯅꯥꯎꯗ ꯄꯟꯕ ꯍꯥꯏꯕ ꯇꯥꯔꯦ ꯀꯅꯥꯗꯀꯣ ꯀꯩꯅꯣ ꯌꯦꯇꯨꯝꯅ ꯂꯪꯒ ꯀꯩꯅꯣ ꯇꯧꯔꯒ ꯊꯤꯡꯕꯤꯕꯒꯤ ꯇꯥꯏꯞꯇ ꯇꯧꯔ ꯂꯩꯕ
ꯑ ꯍꯕꯅ ꯆꯥꯅꯤꯡꯕꯒꯤ ꯋꯥꯈꯜ ꯂꯩꯗꯗꯤ ꯆꯥꯎꯈꯠꯄ ꯁꯨꯡꯛꯅꯝ ꯉꯝꯃꯔꯣꯏꯗ
ꯑꯁ ꯑꯁ ꯏꯟꯖꯥꯡ ꯑꯍꯥꯎꯕ ꯍꯥꯏꯁꯦ ꯑꯁ ꯈꯪꯗꯦꯗ ꯆꯤꯟꯗ ꯑꯗꯨ ꯃꯅꯝ ꯅꯝꯕꯤꯔꯁꯨ ꯑꯗꯨꯝ ꯌꯥꯕꯗꯣ ꯆꯥꯛꯇꯤ ꯆꯪꯉꯦꯕ ꯃꯅꯝ ꯒ ꯂꯩꯗ꯭ꯔꯗꯤ ꯑꯁ ꯆꯥꯛꯐꯥꯎ ꯆꯪꯕ ꯌꯥꯗ꯭ꯔꯦ ꯃꯔꯨ ꯑꯃ ꯐꯥꯎ ꯑꯩꯒꯤ ꯈꯅꯥꯎꯗꯣ ꯃꯨꯛ ꯊꯤꯡꯉꯛꯄ ꯗꯤꯦ
ꯂꯥꯁ ꯀꯣ ꯊꯔ ꯀꯅꯤ ꯀꯣ ꯆꯥꯏꯕ ꯃꯌꯥꯝꯗꯣ ꯇ ꯀ ꯆꯌꯦ
ꯑꯣ ꯇꯨꯝꯗꯤ ꯌꯥꯏ ꯀꯩꯅꯣ ꯃꯊꯟꯇ ꯍꯥꯏꯕ ꯇꯥꯔꯦꯀꯣ ꯃꯅꯤꯐ꯭ꯔꯤꯗ
ꯃꯅꯤꯄꯤꯨ ꯂꯣꯟꯗ ꯃꯊꯟꯇ ꯍꯥꯏꯕ ꯇꯥꯔꯦ ꯃꯊꯟꯗ ꯑꯗꯨꯝ ꯂꯣꯟꯁꯤꯟ ꯊꯣꯛꯈꯤꯕꯗꯣ ꯑꯗꯨꯃꯥꯏꯅ ꯇꯧꯋꯦ ꯍꯥꯏꯕ ꯑꯗꯨ ꯑꯩꯅꯔꯣꯕ ꯃꯊꯟꯛꯇ ꯇꯧꯕꯗꯤ ꯄꯣꯠꯇꯤꯗꯤ ꯑꯩꯅ ꯅꯠꯇ꯭ꯔꯦꯗꯅ
ꯃꯤꯑꯣꯏꯕ ꯍꯥꯏꯕꯁꯦ ꯁꯣꯏꯗꯕ ꯂꯥꯟꯗꯕ ꯌꯥꯎꯗꯕ ꯀꯅꯥꯁꯨ ꯂꯩꯇꯕ ꯅꯠꯇ
ꯑꯣ ꯑꯃꯉꯗꯤ ꯂꯥꯟꯕ ꯇꯥꯔꯕꯅꯤ ꯍꯥꯏꯕꯗꯤ ꯃꯤꯑꯣꯏꯕ ꯍꯥꯏꯁꯦ ꯏꯁꯣꯔꯃꯛ ꯅꯠꯇꯕꯅꯤꯅ
ꯍꯣꯏ ꯍꯣꯏ
ꯈꯔꯗꯤ ꯑꯁꯣꯏ ꯑꯅꯥꯥꯝ ꯑꯗꯨꯝ ꯌꯥꯎꯕ ꯇꯥꯔꯦꯀꯣ ꯑꯗꯨꯗꯤ ꯀꯣꯛꯄꯤꯒꯅꯤ ꯈꯪꯉꯦ ꯑꯗꯨꯗꯤ ꯀꯣꯛꯄꯤꯒꯅꯤ
ꯑꯩꯅ ꯀꯣꯛꯄꯤꯒꯅꯤ ꯀꯣꯛꯄꯤꯒꯅꯤ ꯑꯃ ꯑꯅꯤꯗꯤ ꯌꯥꯎꯔꯗꯤꯀꯣꯛ ꯀꯣꯛꯄꯤꯒꯅꯤ ꯑꯩꯅꯁꯨ ꯌꯥꯏꯌꯦꯩꯅ
ꯑ ꯑꯗꯨꯅꯦꯕ ꯑꯣꯣꯄꯤꯗꯗꯤ ꯂꯣꯏꯔꯦꯍꯦ ꯃꯣꯏꯁꯨ ꯍꯦꯃꯟꯈ꯭ꯔꯦ ꯀꯣ ꯑꯃ ꯑꯅꯤ ꯂꯅꯕ ꯃꯝꯃꯤ
ꯍꯣꯏ ꯃꯣꯏꯁꯨ ꯂꯥꯜꯂꯝꯒꯅꯤꯗ
ꯃꯣꯏꯁꯨ ꯂꯥꯟꯕ ꯃꯇꯥꯡ ꯌꯥꯎꯔꯝꯅꯤ ꯑꯩ ꯍꯥꯏꯕꯤꯔꯔꯣꯏ ꯑꯗꯨꯃꯛꯇꯤ ꯑꯗꯨꯗꯒꯤ ꯑꯩꯁꯨ ꯄꯣꯛꯄꯤꯒꯅꯤ ꯈꯟꯂꯒ ꯑꯗꯨꯝ ꯍꯥꯏꯗꯣꯛꯈꯤꯕꯅꯦꯕ
ꯎꯝ ꯆꯨꯝꯃꯤꯗꯪ ꯍꯥꯏꯕ ꯌꯥꯏꯌꯦ
ꯑꯩꯗꯤ ꯆꯨꯝꯕ ꯉꯥꯂꯇ ꯉꯥꯡꯕꯅꯦ ꯑꯔꯥꯟꯕ ꯉꯥꯡꯕ ꯍꯩꯇꯦ ꯑꯩꯗꯤ ꯃꯍꯧꯁꯥ ꯀꯣ ꯃꯍꯧꯁꯥ ꯍꯦꯛ ꯄꯣꯛꯊꯣꯛꯂꯛ ꯗꯒꯤ ꯑꯗꯨꯝ ꯑꯆꯨꯝꯕ ꯉꯥꯛꯇ ꯆꯠꯂꯦꯕ ꯑꯩꯗꯣ
ꯍꯣꯏꯗꯦ ꯐꯅꯦ
ꯑꯩꯒꯤ ꯑꯩꯒꯤ ꯃꯅꯨꯡꯗꯒꯤ ꯌꯥꯗꯦꯕ ꯃꯄꯥꯟꯗꯒꯤ ꯌꯥꯔꯁꯨ ꯃꯅꯨꯡꯗꯒꯤ ꯌꯥꯗꯕꯗꯣ
ꯑꯣ ꯃꯅꯨꯡꯗ ꯂꯩꯕꯗꯣ ꯃꯄꯥꯟꯗ ꯐꯨꯗꯣꯔꯛꯄꯅꯤꯅꯦ ꯅꯪ ꯍꯥꯏꯁꯦ
ꯑꯗꯨꯅꯦ ꯑꯗꯨꯃꯥꯏꯅ ꯇꯧꯋꯦ ꯑꯁ ꯈꯪꯗ꯭ꯔꯦꯗ ꯄꯨꯟꯁꯤꯁꯦ ꯁꯨꯃꯅꯗꯤ ꯍꯤꯡꯒꯗꯝꯅꯤ ꯑꯁꯨꯝꯕ ꯊꯤꯔꯒꯗꯤ ꯍꯤꯡꯒꯗꯕꯅꯤ ꯅꯠꯇ꯭ꯔꯥ
ꯎꯝ ꯃꯥꯅꯦ ꯃꯥꯅꯦ
ꯎꯝ ꯑꯗꯨꯅꯦ ꯑꯩꯅ ꯇꯧꯔꯤꯁꯤꯁꯨ ꯅꯪꯁꯨ ꯑꯩꯒꯤ ꯃꯇꯧ ꯈꯔ ꯇꯝꯃꯣ
ꯍꯣꯏ ꯐꯕꯗꯤ ꯇꯝꯕ ꯇꯥꯔꯦ ꯐꯠꯇꯕꯗꯤ ꯇꯝꯃꯔꯣꯏ ꯁꯛꯄ ꯌꯥꯝ ꯐꯖꯔꯒꯁꯨ ꯀꯣ
ꯑꯗꯣ ꯑꯩꯒꯤ ꯃꯇꯧ ꯇꯥꯃꯣ ꯍꯥꯏꯁꯦ ꯐꯠꯇꯕꯗꯤ ꯇꯝꯃꯨꯅꯨꯀꯣꯕ ꯗꯣ ꯂꯧꯁꯤꯜꯂꯣ ꯍꯥꯏꯕꯅꯦꯀꯣ ꯅꯪ ꯁꯣꯏꯗꯅ ꯑꯐ ꯐꯠꯇꯕꯒ ꯂꯧꯁꯤꯜꯂꯝꯃꯅꯦ ꯑꯗꯤ ꯃꯥꯡꯖꯔꯦꯗꯅ ꯃꯤꯉꯣꯟꯗ ꯐꯠꯇꯕꯗꯣ ꯎꯠꯂꯒ ꯅꯪ ꯀꯅꯥꯗꯒꯤ ꯇꯝꯃꯤꯅꯣ ꯍꯥꯏꯔꯗꯤ ꯃꯉꯣꯟꯗꯒꯤ ꯇꯝꯃꯤꯅꯣ ꯒ ꯍꯥꯏꯗꯣꯛꯑꯔꯗꯤ ꯑꯩꯗꯤ ꯃꯥꯡꯖꯔꯦꯗꯅ ꯑꯩ ꯏꯀꯨꯟꯗꯣ ꯑꯩꯒꯤ ꯃꯤꯡꯁꯟ ꯊ ꯑꯩꯒꯤ ꯃꯤꯡꯆꯠꯁꯨꯊꯤꯅꯦ ꯑꯗꯨꯅꯦ ꯍꯥꯏꯁꯦ ꯑꯐꯕꯗꯤ ꯂꯧꯁꯤꯟꯒꯗꯕꯅꯤ ꯐꯠꯇꯕꯗꯤ ꯀꯛꯀꯗꯕꯅꯤ ꯍꯥꯏꯕ ꯇꯥꯔꯦ
ꯍꯣꯏꯅꯦ ꯐꯠꯇꯕꯗꯤ ꯁꯨꯝ ꯂꯧ ꯂꯧꯔꯛꯏꯗ ꯁ ꯎꯝꯛ ꯐꯅ ꯌꯥꯝ ꯐꯖꯔꯒꯁꯨꯀꯣꯠ ꯅꯠꯇ꯭ꯔꯗꯤ ꯃꯥꯒꯤ ꯃꯒꯨꯟ ꯂꯩꯇ꯭ꯔꯒꯗꯤ ꯂꯧꯁꯤꯜꯂꯣꯏꯗ ꯑꯗꯨꯒꯨꯝꯕꯗꯤ
ꯑꯗꯨꯃꯥꯏꯅ ꯅꯪꯒꯤ ꯇꯥꯏꯞꯇ ꯎꯝ ꯅꯪꯒꯤꯗ ꯑꯗꯨꯣ ꯃꯤ ꯂꯣꯏꯅꯃꯛ ꯑꯗꯨꯃꯥꯏꯅ ꯈꯟꯕ ꯍꯩꯔꯗꯤ ꯀꯃꯨꯛꯁꯨ ꯄ꯭ꯔꯤꯊꯤꯕꯤꯁꯦ ꯀꯌꯥꯃꯨ ꯁꯨꯇꯥ ꯐꯠꯀꯅꯤ ꯅꯠꯇ꯭ꯔꯥ
ꯍꯣꯏꯅꯦ ꯍꯣꯏꯅꯦ
꯭ꯟ ꯇꯕꯩ